ꯇꯔꯣ
ꯇꯥꯏ ꯇꯥꯏ ꯌꯥꯝ ꯇꯥꯏ ꯁ ꯀꯩ ꯇꯧꯕ꯭ꯔꯣ
ꯀꯩꯁꯦ ꯆꯧꯗꯗ ꯀꯔꯤꯁꯨ ꯇꯧꯗꯦ
ꯅꯨꯄꯤꯁꯤꯡꯗꯤ ꯅꯨꯄꯤꯁꯤꯡꯗꯤ ꯊꯕꯛ ꯑꯗꯨꯝ ꯇꯧꯒ ꯇꯧꯕꯅꯤꯅꯦ ꯌꯨꯝꯒꯤ ꯊꯕꯛ ꯌꯨꯝ ꯁꯦꯡꯕꯒꯨꯝꯕ ꯀꯔꯤ ꯇꯧꯒꯗꯕꯅꯦ
ꯊꯦꯡꯅꯕ ꯑꯗꯨ ꯊꯕꯛ ꯌꯥꯝ ꯂꯩꯇꯦꯗ ꯑꯩꯈꯣꯏꯗꯤ
ꯒꯣꯜ ꯆꯟꯈ꯭ꯔꯦꯍꯦ ꯀꯅꯥꯔꯣ ꯑꯁꯇ꯭ꯔꯂꯤꯌꯥ ꯋꯥꯔꯜ ꯀꯞꯀꯤ ꯃꯇꯝꯗꯨꯗꯤ ꯑꯣꯐꯤꯁꯁꯨ ꯆꯠꯅꯤꯡꯗ꯭ꯔꯦ ꯣ ꯌꯦꯡꯒ ꯂꯩꯅꯤꯡꯉꯅꯤ ꯎꯨꯐ
ꯁꯇꯂ ꯑꯣꯔꯒ ꯂꯩꯣ
ꯁꯨꯇꯤ ꯂꯧꯅꯤꯡꯉꯥꯏꯗꯣ ꯑꯣꯐꯤꯁꯇ ꯄ꯭ꯔꯣꯒ꯭ꯔꯥꯝ ꯂꯩꯕ
ꯉꯁꯤꯔꯣ
ꯎꯝ ꯆꯔꯥ ꯍꯥꯎ ꯇꯗꯤ ꯍꯦꯜ ꯀꯁꯦ꯭ꯔꯕ
ꯎꯝ ꯑꯣ ꯏꯃꯥꯅ ꯀꯩꯅꯣ ꯅꯍꯥꯟꯗꯣ ꯇꯧꯔꯛꯑꯒ ꯁꯦꯝꯈ꯭ꯔꯕ ꯃꯥꯜꯂꯦ
ꯀꯣꯇꯤ ꯄꯤꯁꯨ ꯍꯪꯕ꯭ꯔꯥ
ꯑꯗꯨ ꯍꯪꯉꯦ ꯑꯗꯨ ꯀꯣ ꯑꯃꯗꯣ ꯂꯥꯛꯑꯦꯕ ꯑꯗꯨꯒ ꯐꯣꯟ ꯅꯝꯕꯔꯒꯤꯁꯨ ꯑꯃꯨꯛ ꯂꯥꯛꯑꯦ ꯑꯗꯨꯗꯣ ꯃꯣꯏ ꯀꯣꯜ ꯇꯧꯔꯀꯥꯟꯗ ꯂꯥꯛꯇꯕꯒꯤꯀꯣ ꯌꯥꯔꯦ ꯍꯥꯏꯔꯒ ꯑꯗꯨꯗꯣ ꯂꯧꯗ꯭ꯔꯦ
ꯍꯦꯀ ꯍꯦ ꯀ ꯁꯦꯝꯕꯗꯤ ꯈꯔ ꯅꯨꯡꯉꯥꯏꯔꯅꯤ ꯅꯥꯕꯁꯨ ꯈꯔ ꯅꯨꯡꯉꯥꯏꯅ ꯅꯥꯔꯅꯤ ꯠꯇ꯭ꯔꯣ ꯊꯪꯃꯦ
ꯅꯪꯦ ꯅꯒꯟꯗꯣ ꯅꯪꯦ ꯅꯪ ꯅꯪ ꯅꯒꯟ ꯇꯗ ꯉꯁꯤ ꯉꯔꯥꯡꯁꯨ ꯥꯛꯑ ꯍꯥꯏꯕꯗ
ꯑꯦꯦ ꯇꯗ ꯅ
ꯑ ꯍꯧꯖꯤꯛ ꯀꯅꯤ ꯇꯗ꯭ꯔꯦ
ꯂꯥꯁ ꯋꯤꯛꯀꯛꯇ ꯑꯣꯏꯔꯔꯕꯅꯤ ꯅꯪ ꯃꯥꯕꯗꯣ ꯏꯦ ꯏꯦ
ꯅꯣꯛꯅꯤꯡꯉꯤꯍꯦ ꯂꯥꯁꯋꯤꯗ ꯑꯩ ꯁꯨꯡꯅꯥ ꯅꯥꯗꯦꯀꯣ
ꯑ ꯅꯥꯔꯒ ꯑꯩꯉꯣꯟꯗ ꯅꯤꯉꯥꯏ ꯑꯩꯉꯣꯟꯗ ꯅꯤꯡꯉꯥꯏꯒ ꯇꯧꯔꯒ ꯅꯣꯏꯒꯤ ꯍꯦꯔꯣꯗ ꯇꯧꯗ꯭ꯔꯒ ꯑꯩꯉꯣꯟꯗ ꯇꯧꯒꯅꯤ ꯌꯥꯝ ꯅꯣꯛꯅꯤꯡꯕ ꯋꯥꯅꯤꯗ
ꯑꯗꯨ ꯈꯪꯗ꯭ꯔꯣ ꯑꯗꯨ ꯑꯩꯒꯤ ꯏꯅꯥꯎꯅꯨꯄꯥ ꯑꯣꯏꯕꯒꯤ ꯇꯧꯕꯅꯤ ꯈꯪꯗ꯭ꯔꯣ
ꯑꯣ ꯏꯅꯥꯎ ꯅꯨꯄꯥ ꯒꯥꯏꯅ ꯆꯩ ꯆꯥ ꯑꯣ
ꯏꯆꯦ ꯀꯧꯀꯣ
ꯅꯪꯕꯨꯗꯤ ꯀꯩ ꯍꯥꯏꯁꯤꯔ ꯕꯣꯏ ꯕꯣꯏꯇꯣꯟ ꯕꯣꯏꯇꯣꯟ ꯕꯣꯏꯇꯣꯟ ꯍꯥꯏꯕ꯭ꯔꯥ ꯐꯤꯂꯝꯒꯤ ꯃꯃꯤꯡꯗꯣ ꯃ ꯕꯨꯗꯤ ꯇꯥꯛ ꯃꯨꯠꯊꯜꯂꯨꯔ ꯍꯥꯏꯕꯗꯣ ꯅꯪꯉꯣꯟꯗ ꯇꯥꯏꯅꯔꯛꯒꯅꯤ ꯑꯗꯨ
ꯀꯩꯅꯣ ꯑꯩꯗꯤ ꯈꯪꯗꯦ
ꯈꯪꯗꯦꯁꯨ ꯃꯤꯡ ꯃꯃꯤꯡꯗꯨ ꯀꯥꯎꯒ꯭ꯔꯦ ꯍꯥꯏꯗ꯭ꯔꯦꯁꯟ ꯕ꯭ꯔꯦꯛ ꯍꯧꯖꯤꯛꯁꯤ ꯍꯥꯏꯗ꯭ꯔꯦꯁꯟ ꯕ꯭ꯔꯦꯛ ꯂꯩꯔꯦ
ꯀꯅꯥ ꯀꯅꯥ ꯁꯥꯅꯩꯅꯣ ꯃꯣꯏ ꯇ
ꯑꯁ ꯇ꯭ꯔꯤꯌꯥꯒ ꯖꯣꯔꯗꯟ ꯉꯁꯥꯏ ꯑꯥꯔꯖꯦꯟꯇꯤꯅꯥ ꯁꯅꯥꯈ꯭ꯔꯦ ꯂꯤꯌꯣꯅꯦꯜ ꯃꯦꯁꯤꯅ ꯒꯣꯜ ꯑꯍꯨꯝ ꯆꯟꯈ꯭ꯔꯦ ꯑꯗꯨꯒ ꯍꯣꯔꯦꯟ ꯅꯥꯏꯟ ꯊꯥꯔꯇꯤ
ꯑꯣ ꯃꯥ ꯈꯛꯇ ꯃꯥ ꯈꯛꯇꯒꯤ ꯀꯩꯅꯣ ꯇꯧꯕ
ꯃꯥ ꯈꯛꯇ ꯆꯟꯕꯒꯣ ꯑꯇꯩ ꯆꯟꯗꯕ ꯑꯗꯨꯒ ꯍꯣꯔꯦꯟ ꯍꯣꯔꯦꯟ ꯅꯥꯏꯟ ꯊꯥꯔꯇꯤꯗꯅ ꯑꯩꯒꯤ ꯇꯤꯝ ꯁꯥꯟꯅꯔꯅꯤ ꯄꯣꯔꯇꯨꯒꯜ
ꯉꯃꯣꯏ ꯉꯃꯣꯏ
ꯔꯣꯅꯦꯜ ꯗꯣꯁ ꯅꯥꯔꯅꯤ ꯍꯣꯔꯦꯟꯗꯤ ꯋꯥꯔꯜ ꯀꯞꯁꯦ ꯑꯩꯒꯤ ꯋꯥꯔꯜ ꯀꯞꯇꯤ ꯉꯁꯤ ꯆꯤꯗꯤꯒꯤ ꯍꯧꯕꯅꯦ
ꯑꯩꯗꯤ ꯍꯥꯏꯌꯦ
ꯎꯝ ꯑꯩꯒꯤ ꯋꯥꯔꯜ ꯀꯞ ꯃꯤ ꯃꯤ ꯑꯇꯩꯒꯤꯗꯤ ꯈꯪꯗꯦ ꯅꯍꯥꯟꯒꯤꯗꯤ ꯑꯗꯨꯝ ꯇꯥꯏꯝ ꯄꯥꯁ ꯌꯦꯡꯕꯅꯤꯅꯦ
ꯏꯁ ꯐꯖꯅ ꯌꯦꯡꯉꯒ ꯏꯁ
ꯉꯁꯤꯁꯤ ꯄꯨꯔꯥ ꯁꯦꯔꯤꯌꯁꯇ ꯌꯦꯡꯒꯗꯧꯕꯅꯤꯅꯦ
ꯅꯥꯏꯟ ꯊꯥꯔꯇꯤꯗꯒꯤ ꯍꯧꯒꯅꯤ ꯑꯗꯨꯏꯀꯣ ꯉꯁꯤ ꯋꯥꯔꯜ ꯀꯞ ꯉꯁꯤꯅ ꯍꯧꯕꯒꯤ ꯉꯔꯥꯡ ꯅꯥꯕꯗꯣ ꯑꯗꯨꯁꯨ ꯉꯁꯤꯅ ꯂꯣꯏ ꯐꯈ꯭ꯔꯦ
ꯏꯁ ꯁꯤꯤꯟꯅꯨꯡ ꯊꯤꯒꯤ ꯍꯣꯔꯦꯟ ꯍꯣꯔꯦꯟꯗꯤ
ꯃꯁꯤꯁꯤ ꯏꯔꯅꯦꯗꯣ ꯣꯁꯅꯔꯦ ꯅꯤ ꯍꯥꯏꯕꯒ
ꯑꯗꯨ ꯅꯍ ꯍꯣꯔꯦꯟꯗꯤꯀꯣ ꯑꯁ ꯐꯤꯚꯔ ꯇꯧꯕꯒꯤ ꯉꯝꯗ꯭ꯔꯦ ꯏꯁꯥꯗ ꯈꯔ ꯅꯨꯡꯉꯥꯏꯇꯦ ꯍꯥꯏꯔꯛꯒꯅꯦꯃꯨꯀ
ꯍꯥꯏꯔ ꯍꯥꯏ
ꯈꯃꯤꯗꯥ
ꯎꯝ ꯍꯣꯔꯦꯟ ꯑꯃꯨꯛ ꯍꯣꯔꯦꯟꯁꯤꯅꯦ ꯑꯃꯨꯛ ꯔꯦꯁ ꯇꯔ ꯀꯣ ꯍꯥꯏꯣ ꯀ ꯪ ꯀꯅ
ꯁꯤꯁ
ꯍꯣꯏ ꯍꯥꯏꯔꯒꯦꯕꯨ ꯍꯣꯏꯡꯉꯩ ꯏꯁꯇꯥꯞ ꯇꯧꯗꯅꯤꯉ
ꯑꯣ ꯑꯗꯨꯗꯤ ꯑꯗꯨꯗꯤ ꯉꯔꯥꯡꯁꯨ ꯑꯩꯅ ꯔꯦꯁ ꯇꯧꯈ꯭ꯔꯣꯀꯣ ꯍꯥꯏꯕꯒꯤ ꯃꯤ ꯑꯗꯨꯗꯤ ꯂꯩꯁꯥꯕꯤꯁꯤꯡꯕꯨ ꯐꯖꯅ ꯆꯠꯇꯧꯔ ꯂꯩꯔꯝꯅꯤ ꯑꯗꯨꯗꯤ
ꯆꯥꯠꯇꯤ ꯇꯧꯗꯦꯍꯦ ꯆꯥ ꯇꯧꯕ ꯃꯇꯝ ꯂꯩꯇ꯭ꯔꯦ ꯉꯔꯥꯡꯗꯤ ꯇꯨꯝꯅꯤꯡꯕꯅ ꯅꯥꯕꯅ
ꯑꯦꯁ
ꯉꯔꯥꯡ ꯉꯔꯥꯡꯗꯤ ꯉꯔꯥꯡꯗꯤ ꯁꯤꯔꯦꯁ ꯣꯏꯕꯤꯅꯦ
ꯑꯒ ꯇ ꯗꯦ ꯍꯥꯏ ꯑꯃꯨꯒ ꯅꯥꯏꯌꯦꯦ ꯇꯨꯝꯅꯤꯡꯉꯦ ꯃꯆꯤꯟ ꯊꯤꯔꯤ
ꯎꯝ ꯎ ꯎꯝꯝ
ꯖꯤꯕ ꯅꯪꯒꯤ ꯃꯤꯡ ꯅꯪꯒꯤ ꯃꯤꯡ ꯆꯤꯟꯊꯤꯕꯥꯔ
ꯔꯦꯁ ꯀꯔꯤꯅꯣ ꯃꯦꯁꯦꯁ ꯊꯥꯅꯤꯡꯅꯕꯒꯤ ꯔꯦꯁꯇꯣꯔ ꯀ ꯀꯌꯥ
ꯅꯪ ꯅꯏ ꯍꯥꯏꯕ ꯅꯠꯇ꯭ꯔꯣ ꯋꯥꯁꯨ ꯉꯥꯡꯕ ꯉꯝꯗꯦ ꯍꯥꯏꯔꯒ
ꯋꯥ ꯉꯥꯡꯕ ꯉꯝꯅꯤ ꯍꯥꯏꯕꯅꯤ ꯃꯦꯁꯦꯁꯇꯤ ꯊꯥꯕ ꯌꯥꯏ ꯀꯩꯅꯣ
ꯆꯤꯟꯁꯤꯤ
ꯑꯩ ꯑꯗꯨꯝ ꯍꯥꯏꯕꯅꯤꯅꯦ ꯋꯥꯗꯤ ꯉꯥꯡꯅꯤꯡꯗ ꯑꯗꯨ ꯃꯦꯁꯦꯖꯇꯤ ꯊꯥ ꯊꯥꯔꯁꯨ ꯌꯥꯏ ꯍꯥꯏꯕꯅꯤꯅ
ꯑꯗꯨꯃꯥꯏ ꯍꯥꯏꯗꯤꯀꯣ
ꯍꯥꯏ ꯍꯥꯏ ꯍꯥꯏ ꯎꯝ ꯃꯦꯁꯦꯖ ꯇ ꯌꯦꯉꯨ ꯎꯁꯦꯁꯇꯨ ꯌꯦꯡꯉꯨ
ꯔꯦꯆꯇꯧꯈ꯭ꯔꯣꯀꯣ ꯍꯥꯢꯔ ꯍꯣꯢ ꯀꯣꯜ ꯇꯧꯁꯦ ꯑꯩ ꯑꯩꯅ ꯐꯔꯖꯞ ꯀꯣꯜ ꯇꯧꯁꯤ ꯍꯥꯏꯕꯅꯦꯕ ꯑꯗꯨꯒ ꯋꯥ ꯉꯥꯡꯕ ꯉꯝꯗꯦ ꯅꯥꯕꯒꯤ ꯅꯥꯔꯒ ꯉꯔ ꯑꯦ ꯉꯁꯤꯗꯤ ꯈꯔ ꯁꯤꯔꯤꯌꯁ ꯑꯣꯏꯕꯅꯤ ꯅꯥꯔꯒ ꯇꯌꯦ ꯍꯥꯏꯕ
ꯑꯗꯨ ꯃꯦꯁꯦꯖꯇ ꯃꯤꯁꯦꯖꯇ ꯊꯥꯕ ꯌꯥꯏ ꯍꯥꯏꯕ ꯅꯠꯇ꯭ꯔꯣ
ꯋꯥꯔꯒꯠ ꯂꯩꯔꯛꯑꯅꯤ ꯑꯗꯨꯗꯤ ꯔꯦꯁ ꯇꯧꯈ꯭ꯔꯣꯀꯣ ꯍꯥꯏꯔꯒ ꯑ ꯇꯧꯗꯕꯤꯅ ꯑꯗꯨꯒ ꯀꯩꯅꯣ ꯂꯩꯁꯥꯕꯤꯁꯤꯡꯕꯨ ꯀꯩꯅꯣꯠ ꯐꯖꯅ ꯇꯧꯔꯒ ꯂꯥꯖꯗ ꯇꯦꯟ ꯑꯦꯂꯚꯦꯟ ꯇꯥꯔꯅꯤꯀꯣ ꯑꯗꯨꯗ ꯅꯪꯅ ꯒꯨꯅꯥꯏ ꯍꯥꯏꯔꯕꯗꯣ ꯆꯤꯡ ꯌꯥꯝ ꯊꯤꯕ
ꯅꯪꯅꯅꯤꯅꯦ ꯑꯗꯨ
ꯑꯗꯨꯗꯤ ꯅꯪꯒꯤ ꯃꯤꯡ ꯆꯤꯟꯊꯤꯕ ꯀꯧꯕ ꯇꯥꯔꯦ
ꯑꯩ ꯑꯩ ꯀꯔꯤ ꯀꯔꯤ ꯂꯥꯜꯃ ꯍꯥꯏꯕ꯭ꯔꯣꯅꯦ ꯆꯤꯟꯖꯤꯕ ꯍꯥꯏꯕ꯭ꯔ ꯅꯪ ꯅꯪꯅ ꯔꯦꯁ ꯇꯧꯔꯛꯄ ꯍꯥꯏꯕꯒꯤ ꯎ ꯍꯥꯏꯔꯦ ꯑꯗꯨ ꯅꯪ ꯒꯨꯟꯅꯥꯏꯁꯨ ꯊꯥꯔꯛꯇꯕꯒꯤ ꯑꯩꯗꯤ ꯒꯨꯟꯅꯥꯏ ꯊꯥꯕꯅꯤꯅꯤ
ꯔꯦꯁ ꯇꯧꯈ꯭ꯔꯣ ꯍꯥꯏꯔꯕꯣ ꯄꯤꯕꯅꯦ ꯃꯇꯝ ꯄꯤꯕꯅꯦ ꯑꯗꯨꯗ
ꯑꯦꯍꯥꯍꯥꯍꯥ ꯅ ꯅꯪ ꯂꯥꯜ ꯑꯗꯨꯒꯤ ꯅꯣꯛꯄꯗꯣ
ꯍ ꯏꯁ ꯅꯪꯅ ꯅꯣꯠꯂꯒ ꯑꯩꯕꯨ ꯍꯥꯏꯔꯛꯑꯦ ꯀꯥꯏꯗ꯭ꯔꯣ
ꯅꯪꯅ ꯂꯥꯟꯕꯒꯤ ꯅꯣꯛꯏꯅꯤ
ꯏꯀꯥꯏꯇ꯭ꯔꯣ ꯅ ꯏꯀꯥꯏꯇ꯭ꯔꯣ
ꯁꯤ ꯍꯦ ꯍꯦ ꯍꯦ ꯍꯦ ꯍꯦ ꯅꯪ ꯀꯔꯤꯗ꯭ꯔꯃꯥ ꯌꯦꯡꯉꯦ ꯍꯥꯏꯕ꯭ꯔꯥ
ꯉꯔꯥꯡꯔꯣ
ꯎꯝ ꯅꯠꯇꯦ ꯍꯧꯖꯤꯀꯥꯟ
ꯍꯧꯖꯤꯛ ꯀꯥꯟꯅꯗꯤ ꯗꯨꯝ ꯄꯪꯌꯦꯡ ꯌꯦꯡꯕꯅꯤ ꯌꯦꯅꯤꯡꯕꯃ ꯄꯨꯗ ꯑꯗꯨꯝ ꯌꯦꯡꯉ ꯌꯦꯡꯅꯤꯇ꯭ꯔꯗꯤ ꯇꯣ
ꯎ
ꯃꯠꯅꯦ ꯃꯗ
ꯑꯗ ꯑꯩ ꯅꯦꯠꯐ꯭ꯂꯤꯛꯁ ꯑꯦꯀꯥꯎꯟ ꯄꯤꯒꯅꯤ
ꯑꯣ ꯄꯤꯌꯣ
ꯑꯗꯨꯗꯣ ꯔꯤ ꯆꯇ ꯔꯤꯆꯥꯥꯖ ꯇ
ꯅꯥꯟꯦ ꯆꯥꯔꯁꯒꯗꯕ
ꯑ ꯏꯊꯦ ꯏ ꯏꯊꯟꯗꯗꯤ ꯉꯝꯗꯦꯁꯨ ꯍꯣꯏ ꯅ ꯇꯣ ꯍꯒꯕ
ꯅꯪ ꯅ ꯇꯧꯔꯒ ꯌꯦꯡꯉꯣ ꯍꯥꯏꯔꯛꯄꯤꯌꯨ
ꯄ ꯔꯤꯆꯥꯔꯖ ꯑꯃ ꯇꯧꯔꯗꯤꯀꯣ ꯇꯨ ꯃꯟꯁ ꯇꯨ ꯃꯟꯁ ꯌꯦꯡꯕ ꯌꯥꯔꯦ
ꯑꯗꯨ ꯅꯪ ꯇꯑꯣꯅꯣ
ꯑꯗꯨ ꯑꯩꯅ ꯖꯨꯟꯗ ꯇꯧꯔꯅꯤꯅ ꯖꯨꯂꯥꯏꯗ ꯇꯧꯒꯗꯕ
ꯇꯨ ꯃꯥꯜ ꯇꯨꯃꯟ ꯆꯠꯂꯦ ꯍꯥꯏꯕ ꯅꯠꯇ꯭ꯔꯣ
ꯑꯦꯛꯖꯝꯄꯥꯎꯗ ꯍꯥꯏ ꯃꯤ
ꯎꯝ ꯅꯪꯅ ꯑꯗꯨꯝ ꯀꯥꯕꯨꯣ ꯄꯩꯁꯥꯗꯣ ꯁꯦꯚꯤꯡ ꯇꯧꯔ ꯀ
ꯌꯥꯝ ꯅꯨꯡꯉꯥꯏꯕꯒꯤ ꯇꯥꯏꯞꯅꯤ ꯅꯪ ꯍꯥꯏꯁꯦ
ꯑꯗꯨꯣ ꯍꯣꯔꯦꯟꯕꯤꯤꯔꯛꯑꯣ
ꯄꯤꯔꯣꯏ ꯑꯩꯅ ꯍꯥꯏꯕ ꯎ ꯌꯥꯗ꯭ꯔꯒ
ꯑꯩ ꯌꯦꯡꯊꯒꯦ ꯗ꯭ꯔꯃꯥ
ꯁ
ꯆ ꯑꯅꯣ ꯑꯅꯧꯕ ꯊꯣꯛꯄꯗꯣ ꯑꯗꯨ ꯌꯦꯡꯉꯔ ꯂꯩꯔ
ꯁꯤ ꯅꯦꯠꯐ꯭ꯂꯤꯛꯁꯇ ꯂꯩꯔꯤꯕꯁꯦ ꯏꯪꯂꯤꯁꯀꯤ ꯈꯛꯇ ꯑꯅꯤ
ꯀꯣꯔꯦꯟꯒꯤꯁꯨ ꯂꯩꯕꯅꯦ
ꯂꯩ ꯂꯩꯇ ꯂꯩ ꯂꯩꯇ
ꯂꯩꯕꯅꯦ ꯑꯩ ꯈꯪꯉꯤ
ꯄꯤꯅꯤꯡꯗꯕ ꯏꯔꯣ ꯀꯅꯥꯁꯨ ꯄꯤꯒꯦ ꯍꯥꯏꯕ꯭ꯔꯣ
ꯀꯔ ꯉꯥꯡꯗꯤ ꯍꯩꯔꯦ ꯅꯪ
ꯁꯄꯩꯁꯤ ꯏꯅꯣꯗꯣꯁꯀꯔ ꯆꯥꯎꯥꯎꯏꯅꯦ
ꯍ
ꯏꯁꯄꯥꯏꯁꯤꯅꯂꯁ ꯑꯃ ꯂꯩꯅ ꯀꯔꯅ ꯍꯥꯏꯔꯒ
ꯈꯪꯒꯤ ꯏꯗꯤ ꯏꯁꯄꯥꯏꯁꯤ ꯔ ꯏꯁꯄꯥꯏꯁꯤ ꯔ ꯔꯝ ꯄꯝꯔꯥ ꯖꯦꯛꯄꯣꯔꯥ ꯈꯪꯗꯦꯗꯤ
ꯍꯧꯖꯤ ꯈꯪꯉ ꯍꯥꯏꯔꯗꯨꯗꯤ
ꯃꯤꯡ ꯈꯛꯇꯅꯤ ꯀꯔꯤ ꯃꯍꯥꯎ ꯂꯩꯕ꯭ꯔꯥ ꯍꯥꯏꯕꯗꯨꯣ ꯈꯪꯗꯦꯕ
ꯄꯝꯒꯤꯁꯤꯡꯁꯨ ꯆꯥꯏꯑ ꯍꯥꯏꯕ ꯅꯠꯇ꯭ꯔꯣ
ꯁꯥꯗꯦ ꯁꯥꯗꯦ
ꯏꯃꯥꯟꯅꯕ ꯑꯩꯈꯣꯏꯒ ꯏꯃꯥꯟꯅꯕꯤ ꯑꯦ ꯏꯃꯥꯟꯅꯕ ꯑꯩꯈꯣꯏꯒ ꯔꯝꯄꯝꯗꯣ ꯀꯩꯅꯣ ꯁꯤꯡꯖꯨ ꯁꯦꯝꯃꯒ ꯆꯥꯔꯒ ꯂꯩꯕꯅꯤ
ꯆꯗ꯭ꯔꯦ ꯆꯗꯔꯤ ꯑꯩ ꯀꯣꯏ ꯀꯣꯏ ꯄ ꯍꯁꯇꯒ ꯔꯨꯝꯁꯤꯡ ꯍꯣꯁꯇꯦꯜꯒꯤ ꯕꯤꯜꯗꯤꯡꯗꯨꯀꯣ ꯖꯦꯗꯤꯑꯣꯅ ꯐꯣꯟ ꯇꯧꯔꯛꯄ ꯆꯧꯈꯤꯗꯔꯥ ꯅꯣꯏꯅꯤꯗꯤ ꯇꯨꯝꯃꯣ ꯍꯥꯏꯅ ꯑꯗꯣ ꯃꯤꯅꯤꯇ ꯀꯃꯥꯏ ꯀꯔꯝꯍꯥꯏꯅ ꯇꯨꯝꯗꯣꯏꯅꯣꯗꯣ ꯍꯣꯁꯇꯦꯜꯗ ꯁꯤꯁꯦꯗꯤꯑꯣꯁꯨꯀꯣ ꯃꯀꯣꯛ ꯂꯩꯇꯕ꯭ꯔꯥ ꯈꯪꯅꯤ
ꯑꯗꯨ ꯇꯨꯡꯉꯦꯔꯥ
ꯇꯨꯝꯖ ꯄꯣꯠ ꯆꯩꯩ ꯃꯥꯡꯉꯅꯤ ꯑꯣ ꯆꯧꯀꯤꯗꯥꯔꯗꯤ ꯇꯣꯝꯃꯣ ꯍꯥꯏꯅ ꯐꯣꯟ ꯇꯧꯔꯛꯑꯦ ꯍꯥꯏꯅꯤ
ꯆꯞ
ꯑꯗꯨ ꯀꯅꯥ ꯑꯗꯨ ꯕꯤꯜꯗꯤꯡ ꯑꯗꯨ ꯆꯥꯎꯕ ꯕꯤꯜꯗꯤꯡꯗꯨ ꯀꯅꯥ ꯇꯨꯝꯒꯅꯤ ꯑꯗꯨꯁꯨ ꯃꯤ ꯑꯃ ꯑꯅꯤ ꯈꯛꯇ
ꯑꯗꯨ ꯃꯗꯥꯝꯗꯤ ꯂꯩꯔꯤꯕ꯭ꯔꯥꯅꯦ ꯍꯧꯖꯤꯛꯀꯥꯟꯁꯨ
ꯃꯤꯆꯝꯁꯨ ꯇꯨꯝꯗꯦ ꯍꯥꯏꯅꯤ
ꯂꯩꯕ ꯅꯨꯡꯉꯥꯏꯔꯣꯏꯗ ꯑꯗꯨ ꯀꯦꯗꯣ ꯊꯝꯃꯗꯤ ꯀꯦ ꯊꯝꯕ ꯅꯠꯇ꯭ꯔꯣ
ꯁꯣꯂꯔꯒ ꯀꯔꯤ ꯀꯔꯤꯅꯣ ꯗ ꯍꯥꯥꯎꯕ ꯑꯗꯨ ꯑꯩꯈꯣꯏ ꯖꯦꯗꯤꯑꯣꯗꯣ ꯀꯔꯤ ꯈꯟꯕ꯭ꯔꯥ ꯈꯪ ꯈꯔ ꯀꯔꯤ ꯍꯥꯏꯁꯤꯔꯦ ꯀꯔꯤꯗ ꯍꯩꯇꯣꯏꯅꯦ ꯄꯨꯛꯆꯦ ꯄꯤꯛꯄ ꯍꯥꯏꯔꯁꯔ
ꯎꯝ
ꯆꯃ꯭ꯔꯒ
ꯆꯤꯀꯟ ꯍꯥꯔ ꯑꯣꯏꯔꯝꯒꯨꯅꯦ